ꯑꯣ ꯍꯜꯂꯣ
ꯑꯣ ꯑꯣ ꯇꯥꯏꯦ ꯇꯥꯏ
ꯎꯝ ꯀ ꯀꯧꯒꯦ
ꯐꯝꯕꯦꯗꯤ
ꯀꯩ ꯂꯝꯝꯕ ꯑꯩ ꯁꯨꯝ ꯏꯃꯥꯟꯅꯕ ꯆꯥꯛ ꯊꯣꯡꯉꯝꯃꯒ ꯌꯦꯡꯉꯝꯃꯤ
ꯑꯣ
ꯀꯩ ꯑꯁ ꯍꯥ ꯍ
ꯀꯥꯏꯗꯕ꯭ꯔꯥꯕ ꯑꯗꯨꯝ ꯔꯨ ꯈꯔꯗꯤ ꯂꯩꯔꯏꯅꯦ ꯁꯤꯗ ꯋꯥꯣꯏꯁꯅꯥꯕꯒꯤꯅꯦ ꯔꯣꯜꯁꯦ ꯈꯔꯗꯤ ꯂꯩꯗꯥ ꯍꯥꯏꯕ
ꯂꯩ ꯑꯗꯨ ꯀ ꯆꯥꯎ ꯀꯁꯨ ꯀꯥꯏ ꯦꯣ ꯍꯥꯏꯥꯏꯖꯀ
ꯑꯩ ꯐꯂꯦ
ꯑ
ꯀꯩꯀꯩ ꯍꯣꯠꯅꯔꯤꯒꯦ ꯍꯧꯖꯤꯛ
ꯎ ꯂꯝꯖ ꯀꯦ ꯄꯨꯗꯏꯔꯤꯨ ꯌꯨꯝ ꯌꯨꯝꯗ ꯂꯩꯕ ꯃꯥꯜꯂꯦꯀꯣ ꯑꯝ ꯀꯔꯤ ꯇꯧꯔꯤꯕꯅꯣ ꯃꯈꯣꯟꯗꯣ ꯊꯣꯛꯄ ꯃꯥꯜꯂꯦꯕꯣ ꯎꯝ ꯀꯩ ꯌꯦꯟꯁꯥꯡ ꯊꯣꯡꯉꯤꯅꯣ
ꯃꯆꯗꯤ ꯁꯧꯒ꯭ꯔꯤ ꯊꯣꯡꯉꯦ ꯍꯧꯖꯤꯛꯇꯤ ꯀꯥꯂꯅꯤꯅ ꯁꯧꯒ꯭ꯔꯤꯅ ꯈꯔ ꯍꯦ ꯉꯃꯣ ꯁꯥ
ꯑꯣ
ꯆꯥꯛ ꯆꯥꯗ꯭ꯔꯤ ꯍꯥꯏꯔꯣ ꯅꯣꯏꯗꯤ
ꯑꯩꯗꯨ ꯆꯥꯛ ꯃꯔꯣꯟ ꯑꯃ ꯆꯥꯈ꯭ꯔꯦ ꯃꯔꯣꯟ ꯑꯃꯃꯑꯣꯛ ꯊꯣꯡꯉꯦ
ꯍ ꯍꯣ ꯍꯣ
ꯉꯁꯥꯏ ꯑꯉꯥꯡ ꯊꯕꯛ ꯆꯠꯄꯒꯤ ꯆꯥꯛ ꯃꯔꯣꯟ ꯑꯃ ꯆꯥꯈ꯭ꯔꯕ ꯑꯗꯨꯗ ꯑꯃꯨꯛꯀ ꯑꯃꯨꯛ ꯏꯃꯥꯟꯅꯕ
ꯗ ꯂꯩ ꯇꯕ꯭ꯔꯣ
ꯍꯥ ꯑ ꯌꯨꯝꯗ ꯂꯩ ꯂꯩꯇꯦꯜꯂꯤ ꯂꯩ ꯔꯦꯠꯇ ꯂꯩ
ꯀꯩꯗ ꯖꯥꯒꯥꯗ ꯂꯩꯅꯣ
ꯂ ꯂꯪꯀꯕꯥꯥꯟꯅ ꯑ
ꯑꯁꯦꯡꯕ ꯌꯨꯝꯅ ꯀꯗꯦ
ꯀꯛꯆꯤꯡ ꯈꯨꯅꯣ ꯀꯣꯂꯦꯖ ꯀꯣꯂꯦꯖ ꯇꯧꯔꯤꯕ ꯂꯣꯏꯁꯤꯟꯈꯕ
ꯂꯣꯏꯔꯦ
ꯎꯝ
ꯀꯌꯥꯗ ꯂꯣꯏꯆꯟꯒꯔꯣ
ꯂꯣꯏꯒꯕꯣ
ꯑꯩ ꯒ꯭ꯔꯦꯖꯦꯁꯟ ꯗ ꯂꯣꯏꯁꯟꯒꯔꯦ ꯒ꯭ꯔꯦꯖꯦꯁꯟ ꯗ ꯂꯣꯏꯁꯟꯒꯔꯦ ꯇ꯭ꯋꯦꯟꯇꯤ ꯊ꯭ꯔꯤꯗ ꯂꯣꯏꯁꯤꯟꯃꯦ ꯇ꯭ꯋꯦꯟꯇꯤ ꯊ꯭ꯔꯤꯗ
ꯇꯋꯦꯟꯇꯤ ꯐꯣꯔꯗ ꯑꯗꯨꯒꯤ ꯃꯈꯥ ꯕꯤ ꯑꯦꯠ ꯇꯧꯔꯦ ꯕꯤ ꯑꯦꯠ ꯍꯟꯗꯛ ꯂꯣꯏꯅꯤ
ꯀꯩ ꯀꯣꯂꯦꯖꯁꯨ ꯇꯧꯔꯛꯀꯦ
ꯍꯁꯗ ꯇꯧꯔꯑꯦ
ꯎꯝ
ꯑꯗꯤ
ꯑꯩ ꯑꯩꯈꯣꯏ ꯀꯛꯆꯤꯡ ꯀꯨꯅꯣ ꯄꯣꯂꯦꯖꯇ
ꯈꯥꯃꯅꯤ ꯄꯇ
ꯅꯠꯇ ꯀꯁꯤ ꯈꯨꯨꯅꯕꯨꯣꯂ ꯂꯩ ꯑꯥ ꯂꯩꯥꯏ ꯈꯅꯤ ꯀꯣꯂꯦꯖꯅꯦ ꯀꯛꯆꯤꯡꯅꯦ ꯀꯛꯆꯤꯡꯒ ꯀꯛꯆꯤꯡ ꯈꯨꯅꯧ ꯑꯩꯈꯣꯏ ꯀꯛꯆꯤꯡ ꯑꯅꯧꯕꯁꯦ ꯈꯔ ꯂꯥꯞꯄꯦ ꯍꯥꯟꯅ ꯈꯪꯕ꯭ꯔꯥ
ꯈꯪꯗꯦ
ꯎꯝ
ꯀꯛꯆꯤꯡꯗꯒꯤ ꯀꯌꯥꯝ ꯆꯪꯁꯤꯜꯂ ꯂꯩꯅꯣ
ꯐꯅꯌꯥꯝ ꯑꯗꯨꯝ ꯂꯥꯞꯇꯦꯗ ꯑꯩꯈꯣꯏꯅ ꯁꯤꯒꯨꯝꯅꯣꯝ ꯆꯛꯇꯅꯦꯕ ꯑꯩꯈꯣꯏꯅ ꯁꯒꯟꯔꯣꯝ ꯆꯠꯇꯨꯅꯦ ꯀꯤꯂꯣꯃꯤꯇꯔ ꯁꯨꯝ ꯈꯪꯗ ꯋꯥꯒꯥꯏꯗꯣ ꯈꯪꯕ ꯋꯥꯒꯥꯏꯗꯨ
ꯏꯃꯥꯟꯅꯕꯤ ꯂꯩ
ꯑ ꯋꯥꯒꯥꯏꯗꯒꯤ ꯀꯩꯅꯣꯗꯣ ꯑꯩꯈꯣꯏ ꯈꯨꯅꯧꯗ ꯂꯥꯛꯄꯁꯦ ꯐꯤꯁꯇꯤꯟ ꯀꯤꯂꯣꯃꯤꯇꯔ ꯆ ꯆꯥꯟꯁ ꯆꯥꯡꯦꯕ ꯤ ꯀꯛꯆꯤꯡꯕꯀꯤꯇ ꯁꯚꯦꯟꯇꯤꯟꯗꯩꯅ ꯇ꯭ꯋꯦꯟꯇꯤꯒꯕ ꯄ꯭ꯂꯦꯟꯗꯧ ꯃꯥꯦ
ꯀꯛꯆꯤꯡꯗꯒꯤ ꯆꯪꯁꯤꯟꯕ꯭ꯔꯥ ꯋꯥꯔꯜ ꯀ꯭ꯔꯥꯏꯁꯦ
ꯑꯥ ꯆꯪꯁꯤꯟꯣꯪ ꯈꯔ ꯋꯥꯒꯥꯏꯔꯣꯝꯗ ꯀꯛꯆꯤꯡꯗꯒꯤ ꯋꯥꯒꯥꯏꯔꯣꯝ ꯂꯥꯛꯑꯅꯤ ꯋꯥꯒꯥꯏꯔꯣꯝꯗꯒꯤ ꯑꯩꯈꯣꯏ ꯁꯨꯅꯔꯣꯝꯗ ꯂꯥꯛꯇꯕ
ꯑꯣ ꯑꯗꯣꯝꯗ ꯀꯩꯅꯣ ꯃꯐꯝ ꯌꯥꯝ ꯐꯖꯕ ꯂꯝꯕꯤꯗ ꯎ ꯄꯔꯦꯡ ꯊꯥꯕꯗꯣ ꯑꯣꯝ ꯁꯋꯥꯇꯔꯛ ꯑ
ꯎꯝ ꯋꯥꯍꯨ ꯂꯣꯡꯈꯤꯗ꯭ꯔꯣ
ꯑꯣ
ꯀꯔꯝꯅ ꯀꯔꯅ ꯈꯪꯗ꯭ꯔꯦ
ꯋꯥꯉꯨꯔ ꯁꯨꯞꯛꯅꯨꯔ ꯋꯥꯉꯨꯔ ꯁꯨꯞꯛꯅꯨꯔ ꯑꯃꯗꯤ ꯑꯣꯏꯒꯗꯅꯦ
ꯑꯣ ꯋꯥꯡꯉꯨ ꯂꯝꯕꯤꯗꯨ ꯑꯣꯏꯔꯔꯕꯅꯤ ꯋꯥꯡꯉꯨ ꯂꯝꯕꯤꯗꯨꯣ ꯐꯖꯕꯅꯤ ꯏꯁꯇ꯭ꯔꯦꯠ ꯑꯣꯏꯅ ꯁꯠ ꯇꯤꯡꯉꯒ꯫ ꯅꯥꯀꯟ ꯅꯥꯀꯟꯗ ꯎꯕ ꯍꯧꯔꯒ ꯂꯝꯕꯤꯁꯨ ꯑꯗꯨꯝ ꯈꯔ ꯄꯥꯛꯄ꯫
ꯂꯝꯕꯤ ꯄꯥꯛꯆꯋꯥꯅꯤ ꯑꯗꯨꯒꯤ ꯂꯝꯕꯤꯗꯣ ꯑꯁ꯫ ꯊꯧꯕꯗꯀꯣ ꯑꯗꯨꯝ꯫ ꯀꯩ ꯇꯔꯦ꯫ ꯈꯔ ꯂꯥꯏꯐꯝꯒꯨꯝꯕ ꯀꯩꯒꯨꯝꯕ ꯈꯔ ꯀꯟꯕ ꯖꯒꯥ ꯑꯣꯏꯕꯅꯤ꯫ ꯆꯨꯝꯅ꯫ ꯑꯗꯨꯗꯤ ꯂꯝꯕꯤ ꯃꯄꯥꯟꯗ ꯁꯨꯝ ꯃꯤ ꯐꯝꯅꯕ ꯊꯥꯕꯗꯣ꯫ ꯑꯗꯨꯒꯤ ꯐꯝꯅꯕ ꯊꯥꯕꯗꯨꯗ꯫ ꯆꯨꯝꯅ ꯂꯩꯁꯥ ꯄꯥꯈꯪ ꯎꯅꯔ ꯂꯩꯕꯗꯨꯐꯥꯎꯗ꯫ ꯒꯥꯔꯤꯅ ꯒꯥꯔꯤꯅ ꯋꯥꯏꯁꯤꯜꯂꯛꯇꯅ꯫ ꯑꯗꯤ ꯈꯔ ꯏꯁꯤꯗꯦꯟ ꯈ ꯀꯜ ꯂꯦꯑꯣ ꯑꯗꯨ ꯖꯒꯥ ꯑꯗꯨ꯫ ꯄꯗꯤ ꯌꯥꯝ ꯐꯖꯥꯕꯅꯤ ꯆꯠ ꯇꯤꯉꯒ꯫ ꯅꯛꯅꯔꯦ ꯑꯗꯨꯒ ꯀꯛꯆꯤꯡ ꯈꯨꯅꯧꯒ꯫ ꯀꯤꯂꯣꯃꯤꯇꯔ ꯇꯔꯦꯠ ꯍꯣꯏ ꯀꯣꯏꯊꯣꯛ ꯀꯣꯏꯁꯤꯟ ꯇꯧꯔ ꯇꯔꯦꯠꯃꯨꯛ꯫
ꯃꯐꯝ ꯐꯖꯕꯗꯨꯗ ꯂꯥꯏꯐꯝꯃꯨꯛ ꯀꯟꯖꯜꯂꯤꯅꯦꯕ꯫
ꯀꯟꯁꯤꯜꯂꯤ ꯑꯗꯨ ꯃꯐꯝꯗꯣ ꯍꯥꯟꯅꯒꯤ ꯈꯔ꯫ ꯃꯣꯏ ꯈꯔ ꯀꯩꯅꯣ ꯇꯐꯝ ꯑꯣꯏꯕꯖꯅꯤ꯫ ꯂꯥꯏꯐꯝ ꯀꯜ꯫
ꯂꯩꯌꯦ ꯂꯩ ꯃꯐꯝꯁꯦ ꯑꯩꯈꯣꯏꯂꯣꯝꯗꯁꯨ ꯉꯥꯏ ꯃꯄꯥꯗꯣ ꯌꯧ꯫ ꯑꯄꯗ ꯂꯥꯏꯕꯛ ꯀꯠꯄ ꯑꯗꯨꯃꯥꯏ ꯂꯥꯏꯐꯝ ꯑꯗꯒꯤ ꯈꯔ ꯂꯩꯕ ꯈꯔ ꯑ꯫
ꯑꯝ꯫ ꯑꯩ ꯑꯗꯨ ꯂꯝꯕꯤꯗꯣ ꯀꯩꯝ ꯊꯦꯛ ꯊꯦꯛꯆꯟ ꯀꯩꯝ ꯂꯩꯇꯦꯗꯅꯀꯣ꯫ ꯁꯠ ꯇꯤꯡꯉꯒ ꯀꯩꯝꯇ ꯂꯩꯄꯣꯇꯦꯕ ꯑ ꯁꯠ ꯇꯤꯡꯕꯗꯨꯗ꯫ ꯀꯩꯝꯃꯛꯁꯨ ꯊꯩꯗꯣꯛꯁꯨ ꯒꯂꯥꯏꯁꯨ ꯑꯝꯇ ꯂꯩꯕꯁꯨ ꯅꯠꯇꯦ ꯑꯗꯨꯗꯣ ꯍꯦꯛꯇ꯫ ꯊꯣꯏꯕ ꯑꯀꯁꯤꯗꯟꯁꯤꯗꯤ ꯑꯁ꯫ ꯍꯞꯇꯥ ꯑꯝꯗ ꯃꯔꯤꯒ ꯊꯣꯛꯆꯤꯜꯂꯛꯄ ꯑꯥ꯫
ꯂꯝꯕꯤ ꯐꯕꯁꯤꯅ ꯍꯦꯟꯅ ꯑꯩꯈꯣꯏꯒꯤ ꯐꯠꯇꯕ ꯂꯝꯕꯤꯗꯩꯗꯤ ꯑꯦꯛꯁꯤꯗꯦꯟ ꯊꯣꯛꯄꯒꯤ ꯆꯥꯡ ꯑꯁꯦ꯫ ꯑꯕꯤ ꯐꯥꯋꯥꯖꯤꯅ ꯍꯦꯜꯂꯦꯕ꯫ ꯀꯩꯒꯤꯅꯣꯗꯤ ꯌꯥꯡ ꯌꯥꯡꯅ ꯊꯥꯎꯅꯔꯛꯑꯃꯤ꯫ ꯅ ꯐꯥꯕ ꯉꯝꯍꯧꯗꯕ ꯑꯗꯨꯝꯕ ꯌꯥꯎꯋꯦꯕ꯫
ꯎꯝ꯫ ꯑꯗꯨ꯫ ꯌꯣꯏꯑꯦ ꯑꯗꯒꯤ ꯑꯩꯅ ꯍꯥꯏꯔꯤꯁꯤꯅꯦ ꯆꯨꯝꯅ ꯂꯩꯁꯥꯕꯤ ꯄꯥꯈꯪ ꯅꯥꯀꯟꯗ ꯁꯨꯝ ꯆꯨꯝꯅ ꯐꯝꯃꯒ꯫ ꯂꯧꯕꯨꯛ ꯂꯣꯝꯗ ꯑꯣꯜꯂꯒ ꯑꯆꯥꯄꯣꯠ ꯆꯥꯔ ꯂꯩꯕꯗꯨ ꯃꯅꯪꯉꯟꯗꯒꯤ ꯌꯦꯛ ꯊꯧꯔꯑꯒ ꯃꯔꯝꯁꯤꯗ ꯍꯤꯊꯣꯏ꯫ ꯊꯦꯡꯖꯤꯂꯛ ꯀꯝꯕ꯫
ꯅꯪꯉꯣꯟꯗ ꯊꯣꯛꯄꯒ ꯌꯥꯎꯈ꯭ꯔꯕꯣ꯫
ꯊꯣꯛꯄꯗꯤ ꯌꯥꯎꯗꯦ ꯑꯗꯨꯗꯒꯤ ꯑꯗꯨꯒꯤ ꯃꯐꯝꯗꯨꯣ ꯅꯛꯄꯅꯤꯅꯀꯣ꯫ ꯑꯩꯈꯣꯏ ꯑꯩꯈꯣꯏ ꯌꯨꯝ ꯑꯩꯅ ꯌꯨꯝꯗ ꯂꯩꯔꯤꯉꯩꯗ ꯋꯥꯛꯀꯤꯡ ꯆꯦꯟꯕꯅꯦꯕ ꯑꯗꯨ ꯑꯗꯨ ꯂꯝꯕꯤꯗꯨꯗ꯫ ꯑꯗꯨꯗ ꯑꯋꯥꯏꯒꯤ ꯑꯍꯟ ꯑꯗꯒꯤ ꯒꯥꯔꯤ ꯌꯥꯗꯕ ꯒꯥꯔꯤ ꯆꯥꯝꯕ ꯈꯣꯠꯄ ꯑꯗꯨꯝ ꯈ ꯈꯛ ꯆꯠꯂꯦꯕ꯫ ꯑꯗꯨꯋꯥꯏ ꯑꯍꯟꯅꯤ ꯑꯗꯨꯅ ꯑꯗꯨꯝ ꯂꯤꯕ꯫ ꯑꯗꯨꯗꯒꯤ ꯑꯩꯈꯣꯏ꯫ ꯕꯕꯥꯒꯤ ꯕꯕꯣꯛꯇꯣ ꯑꯗꯨꯗꯥꯏꯗꯒꯤ ꯑꯣꯏꯕ ꯕꯥ ꯄꯣꯛꯄ꯫ ꯃꯃꯜ꯫ ꯊꯥꯏꯅꯒꯤ ꯀꯩꯅꯣ ꯑꯅꯤꯅꯤ꯫
ꯑꯣ ꯅꯪꯅ ꯑꯍꯟꯂ ꯇꯣꯝꯕ꯭ꯔꯥ꯫ ꯑꯩꯈꯣꯏ ꯑꯍꯨꯝ꯫
ꯑꯣ ꯑꯩ ꯑꯍꯟ ꯃꯥꯟꯕ꯭ꯔꯥ ꯑꯗꯨꯣꯝ ꯃꯥꯟꯕ꯭ꯔꯥ ꯑꯃꯥꯟꯗꯣꯃꯅꯔꯣ
ꯐꯗ꯭ꯔꯤꯅꯤꯅꯦ ꯑꯩ ꯈꯪꯗ꯭ꯔꯦ
ꯎꯝ ꯐ
ꯍꯥꯏꯝ ꯃꯈꯥꯗꯗꯤ ꯏꯅꯥꯎꯄꯥꯔꯣ ꯏꯆꯟꯟꯅꯨꯄꯤꯔꯣ
ꯐꯥꯏꯅꯅꯥꯎꯄ ꯅꯣꯏꯗꯤ ꯑꯣ ꯑꯁ ꯅꯥꯏꯇꯣꯝ ꯁꯥꯇꯅꯦ
ꯍꯣꯏ ꯑꯗꯨꯃꯥꯏꯅ ꯍꯥꯏꯇꯥꯔꯦ ꯑꯝ
ꯃꯃꯥ ꯕꯕꯥ ꯏꯁꯩ ꯀꯌꯥ ꯁꯨꯔꯒꯦ
ꯆꯍꯤꯍꯤꯒꯦ ꯐꯣꯔꯇꯤ ꯁꯕꯦꯟ ꯐꯣꯔꯇꯤ ꯁꯕꯦꯟ ꯐꯣꯔꯇꯤ ꯑꯩꯠ ꯑꯗꯨꯃꯁꯨꯝꯗꯉ
ꯑꯝꯕꯕꯥꯗ
ꯑꯥ
ꯅ ꯃꯥꯔꯕꯕꯥꯥꯔꯣ
ꯃꯅꯤꯃꯛ ꯆꯞ ꯃꯥꯟꯅꯔꯖꯩ ꯊꯥꯔꯣꯝꯗ ꯈꯣꯕꯥꯔꯅ ꯈꯤꯇꯪ ꯍꯟꯒꯨꯝ ꯇꯧꯕ ꯏꯃꯥꯅ ꯍꯟꯕꯗ ꯑꯥꯔꯣꯝꯗ ꯕꯕꯥꯅ ꯍꯪꯗꯦ ꯀꯩꯅꯣ ꯇꯧ ꯀꯥꯎ
ꯆꯍꯤ ꯃꯥꯟꯅꯕꯁꯦ ꯌꯥꯝ ꯈꯠꯅꯩ ꯆꯍꯤꯒꯤ ꯃꯅꯌꯥꯝꯁꯦ ꯌꯥꯝ ꯈꯠꯅꯩ ꯍꯥꯏꯕ ꯑꯃ ꯇꯥꯏ ꯈꯠꯅ
ꯆ ꯆ ꯆꯨꯝꯃꯤꯅꯦ ꯀ ꯌꯥꯕ ꯑꯣ ꯑꯁꯣꯛ ꯑꯄꯟꯒꯤ ꯆꯥꯡꯗꯨꯗꯤ ꯈꯠꯅꯗꯦꯕꯀꯣ ꯑꯗꯨ ꯑꯁ ꯆꯨꯝ ꯃꯆꯦꯠ ꯃꯆꯦꯠꯀꯤ ꯃꯅꯤꯟꯗꯗꯤ ꯑꯇꯩꯁꯨ ꯑꯇꯩ ꯏꯃꯨꯡꯗꯁꯨ ꯂꯥꯛꯅ ꯝꯒꯗꯔ ꯅꯇꯦ ꯑꯩꯈꯣꯏꯁꯨ ꯑꯗꯨꯝ ꯈꯔꯗꯤ ꯂꯥꯛꯅꯩ
ꯈꯒꯥꯎꯗꯤ ꯂꯥꯡꯅ ꯋꯥꯅꯤ
ꯎꯝ
ꯑꯃꯨꯛ ꯁꯥꯎꯅꯥ ꯑꯃꯨꯛ ꯅꯨꯡꯁꯤꯅ ꯑꯗꯨꯃꯥꯏꯅ ꯇꯧꯔꯒꯅꯤ ꯃꯤꯑꯣꯏꯕꯩ ꯄꯨꯟꯁꯤꯁꯦ
ꯃꯥ ꯁꯤꯖꯦ ꯇ ꯃꯤꯅꯠ ꯄꯥꯕꯒ ꯃꯊꯥꯟꯗ ꯀꯥꯛꯈꯤꯕꯅꯤ
ꯇꯧꯋꯦ ꯍꯥꯏꯒꯦ ꯎꯝ ꯑꯗꯨꯐꯧꯗꯤ ꯑꯗꯨꯝ ꯂꯩꯌꯣ ꯈꯣꯠꯂꯣ ꯍꯥꯏ ꯍꯥꯏꯕꯅꯦ
ꯑ ꯑꯩꯁꯨ ꯀꯨꯏꯗ꯭ꯔꯤ ꯈꯪꯕ ꯑꯩꯁꯨ ꯅꯍꯥꯛ ꯏꯟꯇꯔꯦꯁ ꯂꯩꯇꯅ ꯍꯥꯞ ꯈꯔꯥꯗꯤ ꯀꯨꯏꯔꯦꯕ ꯋꯥꯔꯤ ꯁꯅꯕ ꯊꯕꯛꯁꯨ ꯂꯩꯇꯒꯤ ꯑꯩ ꯁꯨꯝ ꯏꯃꯥꯟꯅꯕꯉꯩ ꯀꯩꯀꯩ ꯁꯨꯝ ꯈꯔ ꯆꯪꯕꯗꯨꯗ ꯑꯩꯁꯨ ꯆꯪꯕ ꯌꯦꯡꯒꯦꯅ
ꯑꯣ ꯅꯝꯕꯔꯁꯦ ꯁꯨꯝ ꯂꯧꯊꯣꯛꯑꯒ ꯇꯧꯔꯛꯏꯔ ꯅꯠꯇ꯭ꯔꯒ ꯀꯅꯥ ꯊꯥꯔꯛꯏꯅꯣ
ꯑꯥ ꯑꯥ ꯑꯥ ꯁꯨꯝ ꯑ ꯅꯣꯏ ꯁꯨꯝ ꯒ꯭ꯔꯨꯞꯇ ꯑꯦꯠ ꯑꯅꯧꯕ ꯇꯧꯔꯛꯄꯗꯣ ꯑꯗꯣ ꯅꯣꯏꯁꯨ ꯇꯥꯛꯁ ꯂꯣꯏꯔꯝꯈꯤꯔꯣꯏ ꯍꯥꯏꯅ ꯑꯩꯅ ꯑꯗꯨꯝ ꯎꯝ
ꯎ ꯑꯩꯗꯤ ꯍꯧꯕ ꯍꯧꯗ꯭ꯔꯤ
ꯎꯝ ꯇꯥꯛ ꯄꯤꯔꯛꯁꯤ ꯄꯤꯔꯛꯀꯥꯟꯗ ꯑꯗꯨꯝ ꯑꯥ ꯇꯥꯛꯁꯄꯤꯔꯛꯇ꯭ꯔꯤꯕ ꯄꯤꯔꯛꯀꯥꯟꯗ ꯑꯗꯨꯝ ꯑꯗꯨꯝ ꯇꯧꯔꯣ ꯇꯧꯅꯤꯡ ꯇꯧꯕꯝ ꯂꯩꯔꯕꯨꯗꯤ ꯑꯗꯨꯝ ꯇꯧꯔꯣ ꯂꯩꯇ꯭ꯔꯁꯨ ꯑꯗꯨꯝ ꯑꯩꯉꯣꯡꯗ ꯇꯧꯔꯛꯑꯣ ꯑꯩꯁꯨ ꯇꯥꯛ ꯂꯣꯏꯁꯤꯟꯒ ꯇꯧꯕꯅꯤ ꯀꯨꯟꯊ꯭ꯔꯥꯃꯨꯛ ꯁꯥꯟꯅꯩꯌꯦ ꯋꯥꯔꯤ ꯑꯗꯨꯀꯥꯟꯗ ꯑꯩ ꯇꯔꯥꯒ ꯃꯔꯤ ꯑꯗꯨꯃꯥꯏ ꯁꯨꯂꯝ
ꯏꯁ ꯌꯥꯝꯃꯦꯍꯦ ꯅꯤꯌꯣꯝ ꯈꯔꯁꯨ ꯂꯩꯕ ꯃꯥꯜꯂꯦꯀꯣ
ꯍꯣꯏ ꯈꯔꯗꯤ ꯂꯩ ꯃꯥꯜꯂꯦ ꯑꯩꯁꯨ ꯌꯥꯝ ꯀꯨꯞꯅꯁꯨ ꯈꯪꯉꯦ ꯈꯪꯗ꯭ꯔꯤ ꯏꯃꯥꯟꯅꯕꯗꯨꯕꯨꯗꯤ ꯍꯪ ꯍꯪꯇꯧꯏꯅꯩ
ꯏꯍꯗꯣ ꯅꯪ ꯇꯨꯋꯄ ꯀꯌꯥ ꯀꯣꯂꯦꯖꯁꯦ ꯇꯨ ꯊꯥꯎ ꯑ ꯂꯣꯏꯈꯤꯕ ꯐꯅꯌꯥꯝ ꯀꯨꯏꯔꯦꯅꯀꯣ ꯑꯗꯨꯒꯤ ꯃꯇꯨꯡ ꯇꯥꯕ